ꯍꯜꯂꯣ
ꯅꯨꯡꯉꯥꯏꯔꯤꯕꯣ
ꯅꯨꯡꯉꯥꯏꯔꯤꯌꯦ ꯈꯣꯟꯖꯦꯜꯁꯤꯕꯨ ꯇꯥꯗ ꯀꯨꯏꯔꯦꯗ
ꯀꯨꯏꯔꯦ ꯅꯪꯁꯨ ꯇꯥꯗꯕ ꯀꯔꯝ ꯀꯔꯝ ꯄꯥꯜꯂꯤ ꯀꯔꯤ ꯇꯧꯔꯤ
ꯑꯁ ꯀꯩꯁꯨ ꯊꯣꯏꯗꯣꯛꯄ ꯇꯧꯗꯦ ꯍꯧꯖꯤꯛ ꯑꯗꯨꯝ ꯆꯥꯛ ꯑ ꯇꯣꯄꯒꯤ ꯍꯆꯤꯛ ꯂꯥꯡꯕ ꯑꯣꯏꯅ ꯑꯗꯨꯝ ꯃꯥꯡꯒꯣꯟꯗ ꯐꯝꯃꯝꯃꯤꯌꯦ
ꯆꯥꯛꯇꯤ ꯀꯩꯏꯟꯁꯥꯡ ꯆꯥꯔꯕ
ꯉꯗꯤ ꯁꯧꯒ꯭ꯔꯤ ꯑꯃ ꯀꯥꯡꯍꯧ ꯑꯃ ꯇꯧꯋꯦ ꯑꯩꯈꯣꯏꯒꯤ ꯍꯤꯡꯒꯣꯟꯗ ꯑꯈꯣꯏ ꯃꯥꯅ ꯕꯦꯂꯦꯟꯇ꯭ꯔꯤ ꯈꯔ ꯄꯥꯜꯂꯤꯅꯦ ꯕꯦꯂꯦꯟꯇ꯭ꯔꯤꯅꯦ ꯑꯗꯩ ꯑꯂꯨꯅꯦ ꯑꯗꯨꯒ ꯈꯥꯃꯦ ꯀꯩꯅꯣꯒ ꯈꯖꯤꯡ ꯑꯀꯪꯕꯗꯣ
ꯑꯥ
ꯑ ꯑꯗꯨ ꯈꯔ ꯍꯥꯞꯄꯦ ꯑꯗꯨꯒ ꯆꯥꯔꯦ
ꯑꯣ ꯍꯥꯎꯔꯦꯅꯦ ꯑꯗꯨꯗꯤ
ꯀꯩꯅꯣ ꯍꯧꯖꯤꯛ ꯀꯥꯂꯦꯟ ꯊꯥꯅꯤꯅ ꯑꯆꯝꯕ ꯆꯥꯕꯁꯤ ꯈꯔ ꯆꯪꯉꯤꯅꯦ ꯆꯥꯛꯁꯦ ꯀꯥꯡꯉꯧ ꯑꯃꯒ ꯌꯥꯎꯕꯗꯨꯗꯤ ꯃꯣꯏ ꯌꯦꯟ ꯊꯣꯡꯕꯅꯒ ꯆꯪꯕꯄꯠꯇꯦꯗ
ꯎꯝ ꯁꯒ ꯂꯄꯅꯤꯅ ꯀꯣ ꯊꯥꯎ ꯊꯥꯎꯁꯦ ꯆꯥꯅꯤꯡꯗꯕ
ꯃꯥꯅ ꯑꯗꯨꯝ ꯐꯖꯅ ꯐꯨꯖꯟꯈ꯭ꯔꯦ
ꯎꯝ
ꯃꯍꯤ ꯃꯅꯥꯏ ꯑꯆꯝꯕ ꯃ ꯆꯥꯝ ꯑꯃ ꯆꯥꯅꯤꯡꯉꯤꯅꯦ ꯀꯥꯡꯁꯣꯏ ꯅꯨꯡꯁꯣꯏ ꯂꯩ ꯑꯗꯩ ꯆꯝꯊꯣꯡꯒꯨꯝꯕ ꯑꯗꯨꯝꯕꯅꯀꯣ
ꯑꯥ ꯁꯥꯕꯅꯤꯅ ꯈ꯭ꯋꯥꯏ ꯆꯥꯅꯕ ꯃꯊꯦꯜꯅꯤ
ꯃꯥꯅꯤ ꯅꯪꯗꯤꯆꯥꯔꯔꯕꯣ
ꯆꯥꯔꯦ ꯑꯩꯁꯨ ꯍꯋꯥꯏ ꯊꫭꯡꯕ ꯀꯥꯡꯉꯧ ꯑꯃꯅ ꯇꯧꯁ
ꯑꯣ ꯀꯅꯥ ꯊꯣꯡꯉꯤꯕ
ꯑꯩꯅ ꯑꯗꯨꯝ ꯍꯣꯠꯅꯔꯦ ꯉꯁꯤꯗꯤ
ꯅꯪꯑꯝ ꯍꯣꯅꯔꯦ
ꯎꯝ
ꯑꯁ ꯈꯪꯗꯦꯗ ꯍꯧꯖꯤꯛꯀꯥꯟꯖꯦ ꯁꯥꯒ ꯁꯥꯕꯅꯦ ꯂꯩꯕꯝ ꯆꯥꯕꯝ ꯈꯪꯗꯦꯗ ꯏꯕꯣ
ꯑꯁ ꯌꯥꯗ꯭ꯔꯦꯕꯣ ꯁꯤꯗꯤ ꯈꯣꯏ ꯈꯨꯁ ꯁꯤ ꯑꯈꯣꯏ ꯊꯥꯏꯅꯒꯤ ꯈꯨꯠꯁꯥꯗꯨꯒ ꯃꯥꯟꯅꯗ꯭ꯔꯦꯕꯣꯁꯤ
ꯑ ꯁꯥꯒꯒ ꯁꯥꯕꯝ ꯌꯥꯎꯌꯤꯅꯦ
ꯎꯝ
ꯑꯗꯨꯅ ꯍꯧꯖꯤꯛꯇꯤ ꯑꯗꯨꯝ ꯌꯨꯝꯗ ꯄꯥꯟꯕ ꯍꯩ ꯔꯥ ꯑꯗꯨꯝ ꯆꯥꯕ ꯀꯥꯟꯅꯩꯗꯅ ꯗꯒꯤ ꯏꯁꯤꯡ ꯌꯥꯝ ꯇꯣꯏꯅ ꯊꯛꯄ ꯍꯥꯏꯗꯤ ꯏꯁꯥꯗꯒꯤ ꯑꯗꯨꯝ ꯍꯨꯃꯥꯡ ꯇꯥꯔꯤꯗꯅꯀꯣ
ꯎꯝ
ꯅꯠꯇ꯭ꯔꯗꯤ ꯆꯥꯛ ꯍꯦꯟꯖꯥꯡꯖꯨ ꯑꯗꯨꯝ ꯑꯆꯝꯕꯗꯗꯤ ꯍꯥꯎꯗ꯭ꯔꯦ ꯍꯥꯏꯕ ꯆꯥꯅꯤꯡꯗ꯭ꯔꯦꯕ
ꯆꯥ ꯆꯥꯅꯤꯡꯗꯩ ꯅꯪꯕꯨ ꯁꯥꯟꯅꯕꯒ ꯆꯠꯄꯗꯨꯕꯨ ꯆꯠꯂꯤꯕꯅꯦ
ꯁꯥꯟꯅꯕꯖꯦ ꯗꯨꯝ ꯇꯦꯛ ꯇꯦꯛ ꯆꯠꯂꯤꯌꯦ ꯅꯨꯡꯊꯤꯟꯗꯤ ꯅꯨꯡꯁꯥ ꯑ ꯁꯥꯕꯅꯤꯅ ꯑꯗꯨꯝ ꯄꯨꯡ ꯃꯔꯤ ꯃꯈꯥꯏ ꯑꯗꯥꯏꯗꯒ ꯊꯣꯛꯑꯦ ꯈꯤꯇꯪ ꯊꯦꯡꯇꯛꯅ ꯅꯨꯡꯁꯥ ꯈꯔ ꯅꯦꯟꯗꯔꯀꯥꯟꯗ ꯅꯠꯇ꯭ꯔꯗꯤ ꯅꯨꯡꯁꯥ ꯁꯥꯝ ꯁ ꯀꯣꯡ ꯈꯪꯗꯦꯕ ꯁꯥꯟꯅꯕ ꯋꯥꯏꯑꯦꯕ ꯑꯁ ꯑꯗꯨ ꯍꯥꯏꯔꯒ ꯑꯈꯣꯏ ꯌꯦꯟ ꯑꯈꯣꯏ ꯄꯦꯡꯉꯩꯖꯦ ꯑꯝꯛꯇꯪ ꯃꯊꯪ ꯌꯥꯎꯁꯡꯗ ꯑꯨꯛꯇꯪ ꯄꯨꯂꯞ ꯄꯨꯜꯂꯒ ꯑꯨꯛꯇꯪꯗꯤ ꯀꯣꯏꯕ ꯆꯠꯄ ꯌꯥꯕ ꯖꯥꯠꯅꯤꯍꯦꯡꯋꯥꯏꯒꯤ ꯃꯥꯏꯅ
ꯌꯥꯕꯖꯥꯠꯅꯦ ꯀꯨꯏꯔꯦ ꯆꯥꯃꯤꯟꯅꯗꯕꯥꯒ
ꯍꯩ ꯃꯩ ꯃꯥ ꯃꯥꯒꯤ ꯊꯕꯛ ꯆꯤꯟꯅꯒꯤꯕꯗ ꯋꯥꯔꯤ ꯁꯥꯕꯒ ꯄꯥꯛ ꯐꯪꯗ꯭ꯔꯦꯕ
ꯐꯪꯗ꯭ꯔꯦ ꯑꯝꯇ
ꯀꯩ ꯌꯥꯎꯁꯪ ꯃꯅꯨꯡꯗꯗꯤ ꯑꯅꯝꯕꯅ ꯃꯄꯥꯜ ꯃꯝꯗ ꯂꯩꯕ ꯀꯥꯡꯕꯨꯗꯨꯗꯤ ꯂꯣꯏ ꯊꯣꯛꯅꯔꯛꯇꯩ ꯅꯠꯇ꯭ꯔꯣ
ꯊꯣꯛꯅꯥꯔꯛꯀꯅꯤ ꯊꯣꯛꯅꯥꯔꯛꯀꯅꯤ ꯃꯣꯏꯖꯨ ꯃꯄꯥꯟꯂꯣꯝꯗꯤ ꯅꯣꯡꯃ ꯈꯛꯇꯅꯤꯗꯣ ꯑꯈꯣꯏ ꯑꯈꯣꯏꯒꯤꯗꯤ ꯅꯨꯃꯤꯠꯇꯣ ꯁꯥꯡꯉꯤꯗꯣ
ꯎꯝ
ꯑꯗꯨꯗꯨꯅ ꯁꯤꯗ ꯌꯥꯎꯕ ꯊꯣꯛꯅꯔꯛꯀꯅꯤ
ꯑꯩꯖꯨ ꯈꯜꯂꯤꯅꯤꯅꯦ ꯑꯗꯨꯅ ꯑꯝꯇꯪ ꯄꯨꯜꯂꯞ ꯄꯨꯜꯂꯒ ꯑ ꯑꯝꯇꯪ ꯌꯥꯎꯁꯪꯒꯤ ꯊꯥꯕꯜꯗꯣ ꯄꯨꯂꯞ ꯑꯝꯇ ꯀꯥꯎꯃꯤꯟꯅꯖꯦꯕ
ꯀꯥꯎꯃꯤꯅꯁꯖꯦ ꯀꯥꯎꯃꯤꯅꯁꯤ ꯍꯟꯇꯛꯀꯤ ꯑ
ꯀꯌꯥ ꯍꯩꯕꯁꯨ ꯅꯠꯇꯦ ꯑꯗꯨꯅ ꯑꯗꯨꯝ ꯅꯣꯏ ꯃꯌꯥꯝ ꯃꯔꯛꯇ ꯆꯪꯉ ꯆꯣꯡꯕꯗꯨꯗꯤ ꯀꯝ ꯈꯟꯗꯦ ꯋꯥꯈꯟꯗꯤ ꯀꯥꯏꯗꯦꯕ ꯑꯗꯨꯒ ꯍꯦꯠ ꯊꯟꯗꯒ ꯂꯩꯍꯧꯔ ꯆꯣꯡꯕꯖꯤ ꯑꯣꯏꯔꯦꯁꯦ ꯑꯩꯅ ꯇꯜꯂꯤꯖꯦ ꯆꯣꯡꯕ ꯍꯩꯇ꯭ꯔꯦꯀꯣ ꯏꯁꯥ ꯏꯊꯟꯗ ꯄꯥꯡꯏꯗ ꯏꯀꯥꯏꯖꯕꯗꯣ
ꯍꯤ ꯍꯤ ꯍꯤ
ꯑꯃꯥꯏ ꯇꯧꯌꯦꯕ
ꯑ ꯑꯗꯨ ꯍꯥꯏꯔꯒ ꯊꯥꯕꯜ ꯆꯣꯡꯕ ꯆꯠꯄꯁꯤꯗꯤ ꯃꯌꯥꯝꯒ ꯆꯠꯃꯤꯟꯅꯕꯁꯦ
ꯎꯝ
ꯅ ꯍꯦꯜꯂꯤ ꯅꯨꯡꯉꯥꯏꯕ ꯍꯥꯏꯗꯤ ꯑꯈꯣꯏ ꯑꯈꯣꯏ ꯑꯅꯤ ꯑꯍꯨꯝ ꯈꯛ ꯇ ꯆꯠꯄꯁꯤꯗꯤ ꯊꯥꯕꯜ ꯆꯣꯡꯕ ꯆꯪ ꯊꯥꯕꯜ ꯊꯥꯕꯜꯆꯣꯡꯕꯥ ꯆꯥꯉꯝ ꯇꯥꯏꯗꯀꯣ ꯏ ꯏꯁꯥꯁꯤꯗ ꯗꯨꯝ ꯀꯤꯊꯨꯞ ꯀꯤꯔꯨꯝ ꯇꯧꯔꯒ ꯑꯗꯨꯝ ꯂꯩꯕ ꯍꯥꯏꯇꯥꯔꯦꯅꯦ
ꯎꯝ ꯃꯥꯅꯦ ꯃꯥꯅꯦ
ꯑꯗꯣ ꯑꯈꯣꯏ ꯃꯌꯥꯝ ꯆꯠꯃꯤꯟꯅꯔꯗꯤ ꯃꯌꯥꯝꯅ ꯑꯃ ꯆꯪꯈꯤꯕꯗꯀꯣ ꯃꯊꯪ ꯃꯊꯪꯅꯤ ꯁꯠ ꯁꯠ ꯆꯪꯅꯔꯤ
ꯍꯣꯏꯅꯦ ꯑꯗꯨꯒꯤꯗꯤ ꯊꯥꯕꯜꯗꯣ ꯅꯨꯡꯉꯥꯏꯗꯅ
ꯑ ꯑꯗꯨ ꯍꯥꯏꯔꯒ ꯅꯣꯏꯗꯤ ꯌꯥꯎꯁꯡ ꯁꯪꯒ ꯁꯔꯛꯇ꯭ꯔꯣ
ꯑꯁ ꯌꯥꯎꯁꯪ ꯀꯩꯅꯣꯅꯦ ꯁꯪꯗꯤ ꯑꯈꯣꯏꯒꯤ ꯑꯈꯣꯏꯅ ꯈꯤꯇꯪ ꯍꯧꯖꯤꯛꯄꯨꯗꯤ ꯁꯪꯁꯦ ꯅꯍꯜꯋꯥꯏꯒꯤ ꯑꯗꯨꯃꯥꯏꯅ ꯑꯉꯥꯡꯉꯩꯗꯤ ꯇꯧꯕꯗꯤ ꯎꯗ꯭ꯔꯦꯕꯀꯣ ꯑꯗꯣ ꯑꯈꯣꯏꯅ ꯑꯉꯥꯡ ꯑꯣꯏꯔꯤꯉꯩ ꯃꯇꯝꯗꯗꯤ ꯑꯗꯨꯝ ꯌꯥꯎꯁꯪꯁꯦ ꯍꯞꯇꯥꯑꯃꯨꯛ ꯋꯥꯠꯂꯤꯉꯥꯏꯁꯦ ꯂꯩꯀꯥꯏꯒꯤ ꯏꯃꯥꯟꯅ ꯃꯌꯥꯝ ꯑꯈꯣꯏꯒꯤ ꯋꯥ ꯈꯥꯏꯅꯔꯅꯤ ꯑꯗꯩꯗꯤ ꯆꯔꯨ ꯑꯗꯩꯗꯤ ꯀꯩꯅꯣ ꯇꯧꯋꯦ ꯑꯩꯈꯣꯏꯒꯤ ꯑꯉꯥꯡ ꯑꯣꯏꯔꯤ ꯃꯇꯝꯗꯨꯗ ꯀꯩꯅꯣꯁꯦ ꯑꯈꯣꯏꯒꯤ ꯋꯥꯄꯟ ꯑꯃ ꯂꯩ ꯑꯗꯨꯗ ꯂꯦꯡꯗꯧꯗꯣ ꯈꯪꯕ꯭ꯔꯥ
ꯑꯥ ꯑꯥ
ꯐꯪꯉꯦꯕ ꯖꯤꯅ ꯀꯩꯗ ꯀꯩ ꯀꯩꯗ ꯁꯤꯖꯤꯟꯅꯒꯦꯗꯤ ꯑꯩꯈꯣꯏꯒꯤ ꯑꯃ ꯆꯔꯨꯗꯣ ꯀꯩꯅꯣ ꯇꯧꯗꯣꯏꯅꯦ ꯑꯩꯈꯣꯏꯒꯤ ꯐꯥ ꯐꯥꯅꯕꯗꯣ ꯌꯨꯝ ꯃꯊꯛ
ꯑꯥ ꯑꯥ ꯑꯥ
ꯗꯨꯒꯨꯝꯕ ꯈꯪ ꯅꯨꯡꯉꯥꯏꯌꯦꯕ
ꯑꯥ
ꯅꯣꯄꯦ ꯑꯗꯨꯅ ꯅꯨꯡꯉꯥꯏꯕ ꯍꯦꯟꯕꯅꯦ
ꯎꯝ ꯑꯗꯨꯃꯥꯏꯅ ꯇꯧꯋꯦ ꯍꯧꯖꯤꯛ ꯀꯥꯟꯗꯤ ꯂꯦꯡꯗꯧꯕ ꯎꯗꯦꯔꯦ ꯄ ꯂꯦꯡꯗꯧ ꯄꯥꯟꯕ ꯃꯐꯝ ꯖꯒꯥꯖꯦ
ꯑꯥ ꯈꯔꯥ ꯀꯩꯅꯣ ꯇꯧꯕꯗꯤ ꯑꯗꯨꯝ ꯍꯧꯕꯁꯨ ꯌꯥꯎꯋꯦ ꯑꯗꯨꯒ ꯄꯥꯛꯇꯤ ꯍꯧꯅꯗ꯭ꯔꯦꯗ ꯍꯧꯖꯤꯛꯇꯤ
ꯄꯥꯛ ꯎꯗꯦꯕ ꯑꯩꯈꯣꯏ ꯂꯩꯀꯥꯏꯖꯦ ꯑꯅꯝꯕꯅ ꯑꯥ ꯌꯨꯝ ꯆꯥꯎꯊꯣꯛꯄ ꯈꯣꯠꯇꯣꯛꯄ ꯁꯥꯗꯣꯛꯄꯒꯤꯀꯣ ꯥ ꯐꯪꯅꯕꯒꯤ ꯂꯦꯡꯗꯧ ꯃꯁꯤꯡ ꯑꯦꯋꯥꯠ ꯋꯥꯠ ꯍꯥꯏꯇꯥꯔꯦꯅꯦ ꯎꯕꯨ ꯎꯈꯤꯗꯔ꯭ꯦꯗ ꯑꯩꯗꯤ ꯁꯨꯡꯉꯕꯨ ꯑꯩꯗꯤ
ꯎꯝ ꯑꯩꯈꯣꯏꯗ ꯑꯩꯈꯣꯏꯔꯣꯝ ꯑꯩꯈꯣꯏꯔꯣꯝꯗꯕꯨꯗꯤ ꯍꯧꯋꯦ ꯑꯗꯨꯝ ꯍꯧꯖꯤꯛ ꯈ ꯈꯔ ꯑꯗꯨꯝ ꯍꯧꯔꯤꯕ ꯌꯥꯝ ꯍꯥꯟꯅ ꯊꯥꯏꯅꯒꯤ ꯑꯗꯨꯃꯥꯏꯅ ꯁꯣꯡꯅ ꯍꯧꯕꯗꯨꯗꯤ ꯑꯣꯏꯗ꯭ꯔꯦꯗ
ꯃꯥꯅꯤ ꯌꯥꯎꯁꯪꯒꯥꯏꯁꯦ ꯄꯤ ꯏꯆꯥꯎꯅ ꯁꯥꯗꯠꯄꯤ
ꯍꯝ
ꯑꯩꯈꯣꯏꯅ ꯇꯧꯔꯤꯁꯦ ꯑꯗꯨꯒ ꯑꯩꯈꯣꯏꯗꯤ ꯂꯦꯛꯑꯅꯤ ꯄꯈꯪ ꯁꯥꯥꯕ ꯂꯣꯏꯀꯥꯟꯗ ꯑꯗꯨꯒ ꯑꯌꯨꯛ ꯑꯌꯨꯛ ꯅꯨꯪꯊꯤꯟꯁꯤꯟ ꯍꯧꯅꯔꯒ ꯆꯥꯛ ꯇꯧꯄꯩꯗꯨꯗ ꯊꯣꯛꯅꯔꯅꯤ ꯑꯗꯨꯒ ꯁꯤꯠꯇ ꯁꯠꯇꯣꯏꯅꯦꯕ
ꯎꯝ
ꯂꯩꯀꯥꯏꯒꯤ ꯈꯣꯡ ꯈꯪꯗꯦ ꯑꯗꯩ ꯈꯣꯡꯕꯥꯟ ꯑꯗꯩꯗꯤ ꯑꯩꯈꯣꯏ ꯂꯧꯕꯨꯛ ꯂꯧꯕꯨꯛꯇꯒ ꯑꯗꯨꯝ ꯈꯣꯡ ꯂꯩꯩꯗꯅ ꯑꯗꯨꯝꯕ ꯆꯪꯉꯒ ꯉꯥꯁꯦ ꯊꯔꯅꯤ ꯁꯤꯠꯂꯒ ꯑꯗꯨꯒ ꯑꯗꯨ ꯉꯥꯗꯣ ꯃꯈꯣꯏ ꯂꯩꯀꯥꯏꯗ ꯑꯃꯨꯛ ꯄꯣꯔꯛꯑꯒ ꯌꯣꯟꯗꯣꯏꯅꯦꯕ ꯆꯥꯛ ꯆꯥꯥꯟꯅꯕꯣꯏ ꯄꯩꯁꯥꯗꯨꯗ ꯑꯃꯨꯛ ꯑꯣꯏꯗꯣꯏꯕ
ꯑꯣ
ꯅꯨꯡꯗꯥꯡꯁꯤꯅ ꯑꯩꯈꯣꯏ ꯂꯤꯦꯛꯑꯅꯤꯗꯅ
ꯑꯥ
ꯅꯨꯡꯗꯥꯡꯁꯦ ꯂꯦꯛꯑ ꯀꯥꯟꯁꯤꯗ ꯑꯩꯈꯣꯏꯒꯤ ꯂꯩꯀꯥꯏꯒꯤ ꯍꯤꯡꯒꯣꯜ ꯈꯔ ꯆꯥꯎ ꯂꯩꯕꯥ ꯖꯒꯥꯗꯒ ꯆꯪꯉꯒ ꯑꯩꯈꯣꯏꯒꯤ ꯍꯤꯟꯖꯥꯡ ꯅꯥꯄꯤꯁꯦ ꯑꯩꯈꯣꯏꯅ ꯇꯨꯃꯤꯟꯅ ꯂꯧꯊꯣꯛꯇꯣꯏꯅꯦꯕ ꯍꯥꯏꯗꯤ ꯃꯅꯨꯡꯁꯤꯅ ꯊꯣꯏꯅ ꯀꯌꯥ ꯍꯥꯏꯅꯗꯦꯕ ꯑꯗꯨꯅ ꯑꯗꯨꯝ ꯀꯩꯅꯣꯒ ꯇꯧꯤ ꯌꯥꯎꯅꯤꯗꯅ ꯃꯄꯨꯦꯡꯅꯒ ꯁꯤꯠꯂꯛꯄꯅ ꯄꯣꯡꯒꯥꯏ ꯑꯃꯅꯤ
ꯑꯣ ꯑꯩꯈꯣꯏꯁꯨ ꯊꯥꯏꯅ ꯑꯉꯥꯡ ꯑꯣꯏꯔꯤꯀꯥꯟꯗꯀꯣ ꯑꯩꯈꯣꯏꯖꯨ ꯌꯥꯎꯁꯪ ꯁꯥꯕꯖꯦ ꯋꯥ ꯀꯩꯀꯥꯁꯦ ꯑꯩꯈꯣꯏꯁꯨ ꯃꯤꯒꯤ ꯍꯧꯕ ꯋꯥꯗꯒꯤ ꯇꯨꯃꯤꯟꯅ ꯆꯠꯂꯒ ꯌꯥꯜꯂꯨꯗꯣꯏꯅꯦ ꯑꯗꯨꯗꯨꯒ ꯁꯥꯗꯣꯏꯅꯦꯕ
ꯎꯝ
ꯑ ꯑꯩꯈꯣꯏ ꯃꯗꯨ ꯃꯇꯝꯗꯨꯗꯗꯤ ꯑꯩꯈꯣꯏꯒꯤ ꯃꯩꯒ ꯃꯩꯒꯥꯁꯦ ꯀꯣꯠꯂꯒ ꯄꯨꯁꯟꯗꯅ ꯇꯔꯥꯒꯖꯦꯀꯣ ꯑꯁꯥꯡꯕꯖꯦ ꯌꯨꯝ ꯌꯨꯝꯗꯒꯤꯒ ꯄꯨꯊꯣꯛꯅꯔꯒ ꯀꯣꯜꯂ ꯄꯨꯁꯟꯅꯕꯤ ꯑꯗꯨꯒ ꯃꯥꯌꯦꯞꯀꯥꯁꯦ ꯋꯥꯏꯔꯨꯔꯒ ꯃ ꯃꯤ ꯃꯤꯒꯤ ꯌꯥꯎꯁꯪ ꯁꯥꯕꯗꯣ ꯑꯗꯨ ꯑꯣꯟꯖꯜ ꯑꯣꯟꯖꯜ ꯂꯥꯎꯁꯤꯟꯅꯕꯤ ꯍꯥꯏꯗꯤ ꯏꯁꯩꯒ ꯊꯥ ꯗꯅ ꯏꯁꯄꯤꯀꯔꯒ ꯊꯥꯗꯅ ꯂꯥꯡꯅ ꯅꯨꯡꯉꯥꯏꯅ ꯇꯧꯔꯛꯑꯦ ꯍꯧꯖꯤꯛꯇꯤ ꯑꯗꯨꯝꯕꯁꯦ ꯄꯥꯛ ꯎꯗ꯭ꯔꯦ
ꯃꯥꯅꯦ ꯇꯧꯔꯦ ꯇꯧꯔꯦ ꯑꯩꯈꯣꯏꯁꯨ ꯑꯩꯈꯣꯏ ꯃꯅꯤꯡꯒ ꯑꯩꯈꯣꯏ ꯃꯃꯥꯡꯉꯩꯖꯤꯒ ꯂꯎꯁꯟꯅꯗ ꯌꯥꯎꯁꯡꯁꯦꯀꯣ ꯃꯌꯦꯞ ꯄꯥꯜꯂꯒ
ꯑ
ꯎꯁꯤꯠꯅꯗꯕꯤ ꯗꯣ ꯑꯗꯨ ꯇꯧꯁꯟꯅꯩꯅꯦꯕꯥ ꯂꯎ ꯅꯔꯒ ꯁꯨꯝ ꯑꯣ ꯋꯥꯊꯤ ꯖꯣꯒꯥꯏ ꯉꯡꯅꯕꯗꯣ ꯍꯥꯏꯇꯥꯔꯦꯅꯦ ꯑꯥꯗꯨꯏꯗꯣ ꯅꯨꯡꯉꯥꯏꯕ
ꯍꯧꯖꯤꯛꯇꯤ ꯀꯩꯅꯣ ꯑꯣꯏꯅ ꯍꯥꯏꯗꯤ ꯏꯁꯄꯣꯠ ꯂꯣꯝꯗ ꯑꯣꯏꯅ ꯃꯥꯏ ꯑꯣꯟꯁꯤꯟꯕꯒꯤ ꯇꯥꯏꯞꯇ ꯂꯣꯏ ꯇꯧꯅꯔꯦꯗ ꯊꯥꯏꯅꯒꯤ ꯅꯨꯡꯉꯥꯏꯕꯗꯣ ꯑꯗꯨꯃꯥꯏꯅ ꯑꯝꯇ ꯐꯪꯗ꯭ꯔꯦꯕ
ꯃꯥꯅꯦ ꯃꯥꯅꯦ ꯏꯁꯄꯣꯔꯠꯁꯦ ꯍꯧꯖꯤꯛꯀꯥꯟꯗꯤ ꯑꯅꯝꯕꯅꯀꯣ ꯂꯩꯀꯥꯏ ꯂꯩꯀꯥꯏꯖꯤ ꯄꯣꯠ ꯂꯣꯏ ꯇꯧꯅꯔꯦꯗ
ꯑ ꯇꯧꯅꯔꯦ ꯇꯧꯋꯦ ꯑꯩꯈꯣꯏꯁꯨ ꯑꯩꯈꯣꯏꯒꯤ ꯑꯩꯈꯣꯏꯒꯤꯁꯨ ꯇꯧꯋꯦ ꯑꯗꯣ ꯑꯩꯈꯣꯏ ꯈ꯭ꯋꯥꯏ ꯅꯨꯡꯉꯥꯏꯕ ꯍꯥꯏꯇꯥꯔꯒꯗꯤ ꯑꯩꯈꯣꯏꯒꯤ ꯂꯩꯀꯥꯏ ꯑꯩꯈꯣꯏ ꯂꯩꯀꯥꯏ ꯇꯔꯦꯠ ꯂꯩꯌꯦꯕꯀꯣ ꯁꯤꯁꯦ ꯁꯤꯁꯤꯒꯤ ꯑꯩꯈꯣꯏꯒꯤ ꯑꯣꯏꯕ ꯇꯣꯉꯥꯟꯕ ꯇꯔꯣꯅꯥꯃꯦꯟ ꯐꯨꯠꯕꯣꯜꯒꯤ ꯍꯥꯏꯇꯥꯔꯦꯅꯦ
ꯑꯥ
ꯁꯪ ꯃꯅꯨꯡꯈꯛꯀꯤ ꯑꯣꯏꯅ ꯃꯤ ꯑꯇꯣꯞꯄꯒꯤ ꯂꯝꯗꯩꯩ ꯂꯥꯛꯑꯒ ꯑꯝꯇ ꯌꯥꯎꯕ ꯌꯥꯗꯕꯤ ꯑꯩꯈꯣꯏꯒꯤ ꯑꯩꯈꯣꯏ ꯂꯩꯀꯥꯏ ꯃꯤ ꯈꯛꯇ ꯑꯣꯏꯅ ꯇꯧꯔꯒ ꯁꯥꯟꯅ ꯁꯥꯟꯅꯩꯕ ꯑꯩꯈꯣꯏ ꯐꯨꯠꯕꯣꯜ ꯁꯤ ꯁꯤ ꯁꯤꯗ ꯁꯤꯒꯤ ꯁꯥꯟꯅꯕꯁꯤ ꯌꯥꯝ ꯅꯨꯡꯉꯥꯏꯌꯦꯕ ꯑꯩꯈꯣꯏ ꯍꯥꯏꯗꯤ ꯎꯝ ꯂꯩꯀꯥꯏ ꯂꯩꯀꯥꯏꯒꯤ ꯃꯥꯏ ꯃꯥꯏ ꯑꯍꯩꯕꯁꯤꯡꯗꯨ ꯄꯨꯊꯣꯛꯅꯔꯅꯤ ꯑꯦ ꯍꯩꯒꯦꯔꯥ ꯍꯩꯔꯣꯏꯔ ꯈꯠꯅꯗꯕꯤꯗ ꯍꯥꯏꯇꯥꯔꯦꯅꯦ ꯌꯥꯝ ꯐꯤ ꯁꯥꯟꯅꯅ ꯁꯥꯟꯌꯦꯕ ꯑꯗꯒꯤ ꯏꯁꯄꯣꯔꯠ ꯑꯗꯨ ꯅꯠꯇꯕ ꯑꯉꯥꯡꯒꯤꯁꯨ ꯇꯧꯕ ꯌꯥꯎꯋꯦ ꯑꯉꯥꯡꯒꯤꯁꯤꯅ ꯑꯃꯨꯛ ꯃꯣꯏꯒꯤ ꯄꯥꯐꯣꯔ ꯆꯥꯕꯤ ꯑꯗꯒꯤ ꯀꯩꯅꯣꯒ ꯇꯧꯕꯤꯗꯣ ꯁꯥꯏꯀꯜ ꯏꯁ꯭ꯂꯣ ꯔꯦꯁꯀ ꯇꯧꯕꯤꯗꯣ ꯑꯗꯨꯒ ꯇꯧ ꯎꯏ ꯑꯗꯨꯒ ꯑꯩꯈꯣꯏꯒꯤꯗꯤ ꯑꯃꯨꯛ ꯇꯨꯔꯦꯟ ꯃꯄꯥꯟ ꯑꯣꯏꯕꯅꯤꯅꯀꯣ
ꯃꯥꯅꯦ
ꯇꯨꯔꯦꯟ ꯄꯥꯟꯁꯤꯗ ꯇꯨꯔꯦꯟꯁꯦ ꯈꯔ ꯀꯩꯅꯣ ꯇꯧꯔꯒ ꯈꯥꯖꯤꯜꯂꯅꯦꯕ ꯑꯗꯨꯒ ꯃꯌꯥꯏꯁꯤ ꯁꯤꯗ ꯉꯥꯅꯨ ꯅꯠꯇ꯭ꯔꯒ ꯌꯦꯟꯁꯦ ꯊꯥꯗꯣꯛꯑꯅꯦꯕ ꯑꯗꯨꯗꯨꯒ ꯥ ꯃꯌꯥꯝ ꯅꯨꯄꯥ ꯃꯌꯥꯝꯁꯦ ꯑꯗꯨ ꯆꯣꯡꯗꯅꯔꯒ ꯑꯗꯨ ꯐꯥꯕꯤ ꯍꯥꯕꯤ ꯇꯥꯟꯅꯕꯤ ꯑꯗꯨ ꯌꯥꯝ ꯁꯥꯟꯅꯩꯌꯦ ꯑꯩꯈꯣꯏꯁꯦ
ꯑꯦ ꯑꯗꯨꯁꯨ ꯅꯨꯡꯉꯥꯏꯕ ꯃꯈꯜ ꯑꯃꯅꯤꯅꯤ
ꯑ ꯅꯨꯡꯉꯥꯏ ꯑꯗꯒꯤ ꯅꯨꯄꯤꯁꯤꯡꯒꯤꯅ ꯊꯧꯔꯤ ꯆꯤꯡꯅꯕꯤ ꯑꯗꯨꯃꯥꯏꯅ ꯇꯧꯋꯤ ꯑꯩꯈꯣꯏ ꯑꯩ ꯂꯐꯨ ꯀꯥꯕꯤꯁꯨ ꯇꯧꯋꯤ ꯂꯐꯨ ꯀꯥꯕꯤ ꯌꯦꯡ ꯅꯨꯡꯉꯥꯏ ꯃꯌꯥꯅꯒ ꯆꯤꯛꯑꯒ ꯀꯥꯕ ꯀꯥꯡꯕꯨ ꯑꯃꯁꯨ ꯂꯩꯔꯤ ꯍꯥꯏꯗꯤ ꯊꯥꯎ ꯊꯥꯎ ꯇꯩꯁꯜꯂꯕꯅꯤꯅ ꯅꯥꯟꯗꯔꯕꯅꯤꯅ ꯀꯣ
ꯃꯥꯅꯦ ꯃꯥꯅꯦ ꯌꯥꯎꯤꯔꯃꯤꯅꯦ ꯀꯨꯇꯨꯝꯅꯒ ꯊꯤꯜꯂꯛ ꯇꯧꯋꯦ ꯑꯩꯈꯣꯏꯁꯨ ꯊꯨꯒꯕꯤꯗꯣ ꯈꯔꯝꯗꯤ ꯂꯐꯨꯗꯣ ꯈꯨꯇꯨꯝꯅ ꯊꯤꯟ ꯊꯤꯅ ꯈꯨꯖꯤꯟꯅ ꯆꯛꯁꯤꯛꯇ ꯀꯥ ꯀꯥꯟꯗꯒ ꯊꯥꯎ ꯀꯦꯛꯊꯟꯈꯤꯅ ꯖꯤ ꯅꯥꯟꯊꯔ ꯃꯈꯥ ꯂꯣꯡ
ꯑ ꯌꯦꯡ ꯌꯥꯝ ꯅꯨꯡꯉꯥꯏꯕꯅꯦꯕ ꯑꯗꯨꯃꯥꯏꯅ ꯇꯧꯕꯗꯣ
ꯎꯝ ꯑꯩꯅ ꯈ꯭ꯋꯥꯏ ꯅꯨꯡꯉꯥꯏꯕꯗꯤ ꯑꯩꯈꯣꯏꯗ ꯑꯩꯈꯣꯏꯁꯨ ꯌꯥꯎ ꯌꯥꯕ ꯑꯩꯈꯣꯏꯒꯤ ꯂꯩꯀꯥꯏꯒꯤ ꯄꯨꯈ꯭ꯔꯤꯁꯦ ꯁꯤꯖꯤꯟꯅꯕ ꯑꯃ ꯂꯩꯌꯦ
ꯑꯥ
ꯑꯗꯩꯗꯨꯗ ꯑꯩꯈꯣꯏ ꯃꯌꯥꯝꯗ ꯂꯣꯏ ꯌꯥꯎꯅꯤꯡꯕ ꯃꯤ ꯌꯥꯎ ꯌꯥꯏꯌꯦꯕꯀꯣ ꯀꯨꯝꯊꯔꯅꯤ ꯑꯗꯨꯒ ꯃꯌꯥꯏꯗ ꯉꯥꯅꯨꯑꯝ ꯊꯥꯗꯣꯛꯑꯅꯤ
ꯑꯥ
ꯑꯗꯣ ꯉꯥꯅꯨꯗꯣ ꯀꯩꯅꯣ ꯇꯧꯗꯣꯏꯅꯦꯕ ꯑꯩꯈꯣꯏꯅ ꯐꯥꯕꯤ ꯇꯥꯟꯅꯕꯤ ꯍꯥꯏꯇꯥꯔꯦꯅꯦ
ꯑꯣ
ꯑꯗꯨꯁꯨ ꯋꯥꯗꯤ ꯋꯥꯏꯌꯦ ꯉꯥꯅꯨ ꯑꯗꯨ ꯐꯥ ꯑꯩꯈꯣꯏꯅꯒ ꯐꯥꯏꯌꯦ ꯑꯩꯈꯣꯏ ꯀꯥꯡꯕꯨꯅ ꯄꯨꯜꯂꯞꯒ ꯆꯪꯁꯤꯜꯂꯒ ꯑꯩꯈꯣꯏ ꯃꯥꯟꯅꯔꯅꯤ ꯑꯩꯈꯣꯏ ꯃꯁꯦꯟ ꯈꯔ ꯑꯁꯤ ꯐꯥꯍꯟꯁꯦ ꯑꯈꯣꯏ ꯑꯣꯝꯖꯂ ꯉꯥꯅꯨ ꯐꯥꯕꯤꯅꯤ ꯆꯥꯊꯣꯛꯄꯤ ꯑꯩꯈꯣꯏ ꯇꯧꯔꯤꯁꯤ
ꯎꯝ ꯑꯣ ꯐꯔꯦ ꯑꯗꯨꯗꯤ ꯀꯣꯟꯅ ꯑꯃꯨꯛ ꯄꯥꯎ ꯐꯥꯎꯅꯔꯁꯤ
ꯍꯣꯏ ꯐꯔꯦ ꯐꯔꯦ ꯍ ꯍꯣꯏ ꯐꯔꯦ ꯐꯔꯦ ꯊꯥꯃꯦ